ꯍꯜꯂꯣ
ꯍꯜꯂꯣ
ꯑꯂꯣꯑꯣ
ꯀꯩꯗꯧꯅꯣ
ꯁꯤꯡꯖꯨ ꯆꯥꯔꯈꯔꯦ
ꯀꯔꯦꯕ
ꯁꯤꯡꯖꯨ
ꯈꯖ ꯆꯔꯒꯂ ꯍꯥꯏꯕ ꯁꯥꯕ ꯌꯥꯝ ꯃꯥꯜꯂꯦꯗ
ꯍꯥꯏꯕꯗ
ꯃꯔꯣꯛ ꯌꯥꯝ ꯍꯥꯞꯄ ꯃꯥꯜꯂꯦ ꯅꯣꯏꯒꯤ ꯁꯤꯡꯖꯨꯁꯦ ꯆꯥ ꯆꯥ ꯀ ꯊꯧꯒꯣ ꯀꯤ ꯀ
ꯑꯁ ꯅꯣꯡꯃ ꯄꯤꯒꯦ ꯍꯥ
ꯑꯩꯗꯤꯈꯤ ꯇꯪ ꯆꯃꯨꯦ ꯌꯥꯝ ꯁꯥꯗꯕꯤꯗ ꯑꯩ ꯁꯥꯕ ꯁꯥꯕ ꯑꯦꯛꯁꯇ꯭ꯔꯤꯝ ꯑꯣꯏꯅ ꯆꯥꯕ ꯍꯩꯗꯣꯏꯕ ꯃꯤꯦꯗꯤꯌꯝ ꯑꯣꯏꯅ ꯑꯗꯨ ꯑꯗꯨꯝ ꯭
ꯗꯤ ꯀꯥꯔ ꯍꯟꯃꯅꯤ
ꯀꯃꯥꯏꯅ ꯇꯧꯕ꯭ꯔꯣ ꯑ ꯅꯣꯡ ꯆꯨꯕ꯭ꯔꯣ
ꯅꯣꯡ ꯉꯁꯤꯗꯤ ꯆꯨꯨꯔꯦꯗ
ꯑꯣ
ꯎꯝꯝ
ꯅꯣꯡ ꯆꯨꯗꯕꯗꯒꯤ ꯇꯨꯝꯕ ꯌꯥꯗ
ꯅꯪ ꯅꯪꯅꯦꯀꯣ ꯃꯄꯥꯟ ꯔꯣꯝꯗ ꯂꯩꯕꯗꯣ
ꯍꯣꯏ
ꯑꯣ ꯑꯣ ꯑꯁ ꯌꯥꯝꯃꯟꯕꯒꯤ ꯑꯃꯨꯛ ꯀꯥꯎꯈ꯭ꯔ ꯑꯦ
ꯍꯣꯏ ꯑꯗꯨ ꯑꯣꯏꯔꯝꯃꯅꯤ
ꯅꯔꯤꯕ
ꯅꯨꯡꯗꯤ ꯅꯨꯡꯉꯥꯏꯔꯤ ꯍꯥꯏꯕ ꯇꯥꯔꯦꯪ ꯅꯪꯗꯤ
ꯎꯝ ꯅꯨꯡꯉꯥꯏꯗ
ꯑꯥ ꯑ ꯃꯝꯗ ꯍꯧꯔꯨꯕ ꯃꫭꯏꯔꯣꯡꯗ
ꯎꯝ ꯍꯥꯏꯕꯗꯤ
ꯃꯝꯕ ꯍꯧ ꯍꯧꯔꯕ ꯍꯥꯏꯕ ꯃꯝꯕ ꯅꯨꯃꯤꯠ ꯃꯝꯕ ꯍꯧꯔꯕꯣ ꯑꯠꯁꯥ ꯀꯩ ꯃꯊꯦꯜ ꯊꯣꯡꯂꯒꯦ ꯍꯥꯏꯅ ꯈꯜꯂꯤꯔꯣ ꯅꯪꯁꯦ ꯍꯧꯖꯤꯛꯁꯦ
ꯈꯪꯗꯦ ꯑꯃꯩꯇꯩ ꯂꫭꯟꯗꯀꯣ ꯑꯁ ꯎꯝ
ꯀꯩꯕ
ꯃꯃꯤꯡ ꯈꯪꯗꯦ
ꯈꯥ
ꯃꯃꯤꯡ ꯈꯪꯗꯦ ꯍꯥꯏꯕ
ꯑꯣ ꯑꯣ ꯁꯥꯗꯤ ꯅꯠꯇꯕ ꯃꯥꯜꯂꯦ ꯃꯃꯤꯡ
ꯍꫭꯏ ꯅꯠꯇꯦ ꯄꯁꯥ ꯑꯣꯏꯔꯗꯤ ꯏꯍꯥꯡ ꯍꯥꯡꯅꯤꯗ ꯎꯝ ꯕ꯭ꯁꯇꯗꯅꯦ
ꯁꯥ ꯍꯥꯏꯕꯗꯤ ꯌꯥꯝ ꯏꯖꯤ ꯑꯣꯏꯗꯅ ꯑꯩ ꯁꯟꯁꯥ ꯑꯣꯏꯔꫭ ꯑꯣꯛꯁꯥ ꯂꯩꯔꯦ ꯃꯩ ꯑ ꯀꯩꯀꯩꯅꫭ ꯌꯦꯡꯗ꯭ꯔꯗꯤ ꯑꯗꯣ ꯁꯥꯟꯅꯗꯕꯒꯤ ꯕꯤꯠ ꯑꯩꯈꯣꯏꯅ ꯃꯩꯇꯩꯂꯣꯟꯗ ꯉꯥꯡꯕꯁꯤ ꯁꯥ ꯅꯠꯇꯕꯒꯤ ꯕꯦꯖꯤꯇꯦꯕꯜ ꯂꯩꯗꯅ
ꯍꯥ ꯑꯊꯤ
ꯁꯤ ꯌꯥꯝ ꯂꯨꯋꯦꯕ ꯃꯩꯇꯩꯂꯣꯟꯗ
ꯎꯝ ꯎꯝ ꯑꯍꯝ
ꯑꯍꯝ ꯑꯩꯁꯨ ꯃꯩꯇꯩꯂꯣꯟꯗ ꯑ ꯃꯩꯇꯩꯂꯣꯟ ꯀ ꯁ ꯂ ꯃ ꯄ ꯅ ꯁ ꯑ ꯂꯣꯏꯅꯈ ꯈꯪꯉꯦ ꯑ ꯍꯩꯊꯣꯛꯄ ꯈꯪꯉꯦ ꯑꯗꯨ ꯌꯦꯡꯂꯒ ꯉꯥꯡꯕ ꯍꯩꯌꯦꯕ
ꯑꯥ
ꯑꯗꯣ ꯃꯩꯇꯩ ꯂꯣꯟꯁꯨꯨ ꯑꯥꯊꯥ ꯌꯥꯝ ꯂꯩꯕ ꯌꯥꯝꯃꯦꯕ ꯍꯥꯏꯗꯤ ꯑ ꯁꯦꯟꯇꯦꯟꯁ ꯑꯃ ꯅꯠꯇꯕ ꯋꯥꯔꯠꯁ ꯑꯃꯗ ꯌꯥꯝꯅ ꯑꯥꯔꯊꯥ ꯂꯩꯕꯀꯣ
ꯑꯥ
ꯑꯗꯨꯁꯨ ꯂꯩꯌꯦꯕ ꯑꯗꯨꯒꯤ ꯀꯩꯅꯣ ꯑꯩꯈꯣꯏꯁꯦ ꯀꯦ ꯆꯞ ꯇꯧꯕ ꯈꯪ ꯑꯩ ꯀꯦ ꯆꯞ ꯇꯧꯕ ꯌꯥꯝꯅ ꯑ ꯌꯥꯝ ꯂꯨꯔꯨꯕ ꯍꯥꯏꯇꯥꯔꯦ
ꯎꯝ ꯎꯝ ꯍꯩꯌꯦꯡ ꯅ ꯃꯥꯏꯔꯦꯟ ꯗ ꯗꯗ ꯎꯝ ꯄꯥꯟꯕꯤ ꯃꯥꯏꯔꯦꯟꯒꯤ ꯈꯔ ꯃꯥꯟꯕꯗ ꯈꯪꯕ꯭ꯔꯥ
ꯕꯦꯖꯦꯟ ꯅꯠꯇꯕ ꯑꯩ ꯃꯄꯥꯟꯗ ꯑ ꯄꯥꯎꯗ꯭ꯔꯒꯨꯝꯕ ꯂꯩꯕꯗꯨꯔꯣ
ꯕꯥꯎꯗꯔ ꯅꯠꯇꯕ ꯑꯃꯗꯣ
ꯃꯥꯏꯔꯦꯟ ꯅꯠꯇꯕ ꯍꯥꯏꯁꯦ ꯏꯁꯀꯨ꯭ꯋꯥꯁ ꯔꯣ
ꯅꯠꯇꯦ ꯏꯁ ꯑ ꯄꯥꯎꯗ꯭ꯔꯒꯨꯝꯕ ꯂꯩꯕꯒꯤ ꯇꯥꯏ‌꯭ꯞ ꯇ ꯀꯣ
ꯑꯠꯁꯥ
ꯑ ꯄꯥꯎꯗꯔ ꯂꯩꯕꯒꯨꯝꯕꯗꯨꯗꯤ ꯑ ꯀꯜꯂꯤꯉꯩꯗ ꯆꯥꯏꯅ ꯑꯈꯣꯏ ꯀꯣ
ꯇꯣꯔꯕꯣꯠ ꯅꯠꯇ꯭ꯔꯣ ꯇꯣꯔꯕꯣꯠ
ꯈꯪꯗꯦ ꯑ ꯒ꯭ꯔꯤꯟ ꯑꯣꯏꯔꯒ
ꯖꯥꯎꯄꯨꯝ ꯃꯥꯔꯣ ꯍꯥ ꯍꯥ ꯍꯥ ꯑꯍꯥ ꯍꯥ ꯀꯔꯤꯅꯣꯅꯦ ꯑꯩ ꯑꯩꯁꯨ ꯈꯪꯗ꯭ꯔꯦ ꯀꯩꯅꯣ ꯑꯆꯥꯥ ꯈꯪꯉꯦ ꯈꯪꯉꯦ
ꯑꯥ ꯍꯧꯖꯤꯛꯈꯛ ꯄꯥꯝꯕꯤꯗꯒꯤ ꯂꯧꯔꯒ ꯂꯩꯌꯦ
ꯑꯠꯆꯥꯥ ꯑꯗꯨ ꯍꯥꯎꯕꯅꯤ ꯍꯩ
ꯈꯪꯗꯦ
ꯑꯗꯨꯗꯣ ꯏ ꯊꯣꯛꯇꯕ ꯅꯠꯇ꯭ꯔ ꯏ ꯊꯣꯛꯄ ꯏ ꯊꯣꯛꯄ ꯈꯤꯇꯪ ꯍꯥꯞꯂꯒ ꯆꯥꯔꯗꯤ ꯊꯥꯎꯕꯅꯤ
ꯑ ꯄꯩꯁꯥꯒꯤ ꯃꯔꯝꯗ
ꯑꯗꯣ ꯌꯦꯟꯒꯨꯝꯕ ꯐꯖꯅ ꯊꯣꯡꯉꯒ ꯑꯗꯨꯝ ꯃꯤꯛꯁ ꯇꯧꯔꯒ ꯊꯣꯡꯒꯗꯧ ꯌꯥꯝ ꯍꯥꯎꯕꯅꯦꯕ
ꯑꯥ ꯑꯥ ꯅꯣꯏ ꯅꯪ ꯄꯩꯁꯥ ꯊꯥꯔꯛꯄꯗꯣ ꯉꯥꯏꯔꯒ ꯆꯔꯒꯦ
ꯑꯩ ꯁꯦꯂꯕꯤ ꯂꯩꯔꯒ ꯊꯥꯔꯛꯀꯦ ꯑꯗꯨꯗꯤ ꯀꯩꯝꯇ ꯋꯥꯒꯅꯨ
ꯑꯁꯦꯡꯕꯩꯔꯣ
ꯍꯣꯏ ꯅ ꯀꯦꯖꯤ ꯑꯃ ꯀꯦꯖꯤ ꯑꯃꯕꯨꯗꯤ ꯊꯥꯔꯛ ꯀꯦ
ꯑ ꯅꯪꯒꯤ ꯅꯪꯒꯤ ꯅꯝꯕꯔꯗꯤ ꯑꯩꯗꯤ ꯁꯦꯚ ꯇꯧ ꯅꯪꯒꯤ ꯅꯝꯕꯔ ꯁꯦꯞ ꯇꯧꯕ ꯀꯥꯎꯔꯣꯏꯀꯣ ꯑꯩꯗꯤ
ꯑ ꯀꯕꯅꯨ ꯀ
ꯑꯥꯁꯦꯡꯕ
ꯑꯁꯦꯡꯕꯅꯦ
ꯁꯨ ꯀꯥꯎ ꯀꯥꯎꯔ ꯑꯩ ꯍꯧꯖꯤꯛꯃꯛ ꯁꯦꯞ ꯇꯧꯒꯦ
ꯁꯦꯠꯇꯣꯌꯣꯉ ꯋꯥ ꯔꯀꯥ ꯑꯣꯏꯔ ꯀꯅꯤ ꯑꯩꯒꯤ ꯃꯤꯡ ꯂꯩꯔꯤꯗꯨꯗꯤ ꯋꯥꯆꯦꯞꯇ
ꯑꯦꯜ ꯀꯦ ꯀꯝꯁꯜ ꯍꯩꯔꯥ
ꯎꯝ
ꯑꯁꯤ ꯅꯠꯇꯕ ꯌꯦꯟ ꯀꯦ ꯖꯤ ꯑꯃ ꯍꯥꯏꯅ ꯁꯦꯚ ꯇꯧꯍꯔ
ꯑꯦ ꯑꯗꯨ ꯑꯗꯨꯗꯤ ꯃꯤ ꯌꯦꯡꯕ ꯃꯇꯝꯗ ꯅꯨꯡꯉꯥꯏꯔꯨꯍꯦ ꯅꯪꯒꯤ ꯋꯥꯆꯦꯞꯇ ꯑꯩꯒꯤꯦ ꯃꯤꯡ ꯑꯗꯨ ꯑꯣꯏꯅ ꯑꯦꯜ ꯀꯦ ꯀꯝꯁꯟ ꯑꯣꯏꯅ ꯑꯗꯨꯝ ꯁꯦꯞ ꯇꯧꯕꯤꯔꯣ
ꯍ ꯍ ꯍ ꯑꯩ ꯅꯤꯕ ꯀꯥꯟꯗ ꯏꯀꯥꯏꯔꯗꯤ ꯅꯪ ꯊꯒ ꯊꯥꯕꯤꯌꯨꯀꯣ
ꯀ ꯑꯩ ꯍ ꯊꯥꯕꯤꯔꯛꯒꯦ ꯅꯪꯅ ꯍꯥꯏꯗ꯭ꯔꯁꯨ ꯑꯁꯦꯡ ꯃꯅꯤ ꯅꯣ ꯀꯣꯅꯣ ꯀꯔꯤ ꯏꯀꯥꯏꯗꯏꯕ
ꯑꯗꯣ ꯀꯅꯥ ꯀꯅꯥ ꯂꯩꯔꯤꯒꯦ ꯍꯧꯖꯤꯛꯇꯤ
ꯎꯝ ꯑꯗꯨꯨꯝ ꯂꯩꯔꯔꯦꯟꯗ ꯑꯩ
ꯑꯝ ꯍꯥ
ꯑꯩ
ꯅꯪꯒ ꯀꯅꯥ ꯀꯅꯥ ꯂꯩꯔꯤꯒꯦ ꯍꯥꯏꯅꯣꯕ
ꯑꯩꯒ ꯑꯩ
ꯅꯪ ꯅꯪ
ꯍꯣꯏ
ꯑꯁ ꯇꯧꯔꯦ ꯃꯤꯅꯤ ꯑꯃꯣꯅ ꯈꯜꯂꯦ ꯅꯊꯟꯗ ꯂꯩꯕ꯭ꯔꯥ
ꯍꯥꯥ
ꯎꯝ ꯉꯊꯟꯇ ꯆꯥꯛꯁꯨ ꯊꯣꯡꯗꯣꯏꯃ ꯉꯊꯟꯁꯨ ꯆꯥꯁꯨ ꯆꯥꯗꯣꯏꯃ
ꯎꯝ
ꯑꯗꯨꯅ ꯍꯦꯟꯅ ꯅꯨꯡꯉꯥꯏꯔꯦꯗ ꯑꯗꯨꯕꯨ ꯆꯥꯛ ꯆꯥꯕ ꯃꯇꯝꯗ ꯃꯊꯟ ꯆꯥꯕꯁꯦ ꯍꯥꯎꯇꯕꯅꯤꯀꯣ ꯆꯥꯛ ꯑ ꯏ ꯁꯔꯥꯎꯔꯨꯁꯨꯣ
ꯑꯗꯨꯒꯤꯅꯦ
ꯃꯤ ꯑꯅꯤ ꯑꯍꯨꯝ ꯂꯩꯔꯗꯤ ꯆꯥꯛ ꯆꯥꯕ ꯅꯨꯡꯉꯥꯏꯕꯅꯤ
ꯑꯥ ꯍꯣꯏ ꯆꯥꯅꯤꯡꯗꯕ ꯃꯇꯝꯗꯨꯁꯨ ꯀꯣ ꯁꯝ ꯇꯋꯦ
ꯑ
ꯅꯪ ꯊꯕꯛꯅꯔꯣ ꯅꯠꯇ꯭ꯔꯒ ꯆ꯭ꯔꯦꯁꯤꯗꯔꯣ
ꯑꯩ ꯍꯧꯖꯤꯛꯁꯦ ꯑꯩ ꯉꯁꯤ ꯂꯤꯐ ꯂꯧ ꯂꯤꯐ ꯍꯥꯏꯗꯤ ꯀꯩꯅꯣ ꯍꯥꯐ ꯑꯣꯏꯅ ꯑꯗꯨꯝ ꯇꯧꯔꯦ ꯉꯁꯤꯁꯦ
ꯑ ꯑꯣ ꯅꯪꯅꯦꯀꯣ ꯇꯨꯋꯦꯜꯐ ꯇꯨꯋꯦꯜꯐꯇꯗꯒꯤ ꯍꯜꯂꯛꯑꯦ ꯍꯥꯏꯗꯣ
ꯍꯥꯥ
ꯜꯂꯛꯑꯦ ꯍꯥꯏꯗꯪꯅꯤꯀꯣ
ꯅꯠꯇꯦꯍꯦ ꯑꯩꯩꯅ ꯍꯧꯖꯤꯛ ꯈꯛꯇꯅꯦ ꯑꯩꯈꯣꯏꯅꯤ ꯀꯣꯛꯊꯣꯛꯑꯦ ꯑꯗꯨꯒꯤ ꯍꯟꯂꯛꯑꯦ ꯍꯥꯏꯗꯨꯗ ꯑꯩ
ꯉꯔꯥꯡ ꯍꯥꯏꯕꯒꯨꯝ ꯇꯧꯕꯅꯦ
ꯑꯦ ꯑꯇꯣꯞꯄ ꯑꯣꯏꯔꯕꯝꯅꯤ ꯅꯪ ꯑꯛꯇ ꯎꯝ
ꯑ ꯎꯝꯝꯝꯝꯝ ꯋꯥꯔꯤ ꯅꯨꯡꯉꯥꯏ ꯅ ꯅꯪ ꯄꯨꯡ ꯑ ꯅꯪ ꯄꯨꯡ ꯀꯌꯥꯅ ꯇꯨꯝꯕ꯭ꯔꯥ ꯍꯥꯏꯕ ꯑꯩꯅ ꯇꯦꯟ ꯊꯥꯔꯇꯤꯗ ꯇꯨꯝꯃꯦ ꯍꯥꯏꯔꯒ ꯅꯪ ꯇꯨꯋꯦꯜꯐꯇ ꯍꯜꯂꯛꯑꯦ ꯍꯥꯏꯌꯦ ꯅꯪꯗꯤ
ꯃꯥꯅꯦ ꯑꯩ ꯇꯨꯋꯜꯞ ꯇꯨ ꯇꯨꯋꯜꯐꯇ ꯊꯕꯛ ꯇꯧꯋꯦ ꯍꯥꯏꯕꯗꯣ
ꯍꯥ
ꯇꯨꯋ ꯇꯋ ꯑꯐꯇꯔꯅꯨꯟꯗꯒꯤꯅꯨꯡꯒꯥꯡ ꯐꯥꯎ ꯇ ꯑꯣꯏ ꯍꯥꯏ ꯑꯗꯨ ꯑꯩꯅꯦ ꯍꯣꯏ ꯃꯥꯅꯦ
ꯑꯣ ꯑꯣ
ꯑꯗꯣ ꯅꯨꯡꯗꯥꯡꯗ ꯍꯧ ꯇꯧꯔꯗꯤ ꯅꯨꯡꯉꯥꯏꯔꯣꯏꯗꯅ ꯃꯁꯤꯤ ꯑꯣꯏꯕꯒꯤ
ꯍꯣꯏ ꯍꯣꯏ
ꯁꯌꯦ ꯀꯨꯝꯕꯗ ꯐꯣꯟ ꯇꯧꯁꯦ ꯈꯤꯇꯪ ꯅꯨꯄꯤꯒꯦꯁꯦ ꯅꯨꯡꯉꯥꯏꯔꯔꯣꯏꯕ
ꯑꯩꯈꯣꯏꯗꯤ ꯅꯨꯡꯗꯥꯡꯗꯗꯤ ꯌꯥꯗꯦ ꯍꯧꯖꯤꯛ ꯍꯥꯏꯕꯗꯤ ꯍꯧꯖꯤꯛꯇꯤ ꯈꯔ ꯉꯜꯂꯤꯌꯦꯅ
ꯎꯝ ꯍꯣꯏ ꯑꯗꯨ ꯑꯗꯨ ꯌꯥꯏꯅꯤ ꯅꯪ ꯁꯤꯃꯤꯁꯇꯔ ꯀꯌꯥ ꯇꯝꯊꯔꯤꯅꯦ ꯍꯥꯏꯅꯣ
ꯑꯩ ꯊꯥꯔꯠꯅꯦ
ꯑꯣ ꯀꯩ ꯀꯩ ꯀꯩ ꯑꯣꯅꯔꯁ ꯗꯅꯣ
ꯀꯣꯝꯗ
ꯑꯥ ꯍꯥꯟꯅ ꯍꯥꯏꯈ꯭ꯔꯦ ꯀꯣꯃꯔꯁ ꯑꯣꯏꯅꯨꯀꯣ
ꯑ ꯑ
ꯑꯁ ꯑꯩꯈꯣꯏꯒꯤ ꯏꯆꯟꯟꯅꯨꯄꯤꯁꯨ ꯀ꯭ꯂꯥꯁ ꯐꯥꯏꯚ ꯂꯣꯏꯔꯒ ꯕꯦꯡꯒꯂꯣꯔꯗ ꯀꯩꯅꯣ ꯅꯔꯁꯤꯡ ꯑꯣꯏꯅ ꯇꯧꯔ ꯂꯩꯔꯦ ꯑꯩꯅ ꯑ ꯃꯈꯥ ꯇꯝꯊꯛꯈꯤꯅꯣ ꯍꯥꯏꯕꯒꯤ ꯃꯥꯁꯨ ꯅꯔꯁꯁꯤꯡꯗ ꯏꯟꯇꯔꯦꯁꯇꯦꯠ ꯑꯣꯏꯕꯀꯣ
ꯍꯣꯏ
ꯑꯗꯨꯒꯤ ꯃꯥꯁꯨ ꯅꯔꯁꯤꯡ ꯇꯝꯃꯒ ꯂꯩꯔ
ꯃꯥꯁꯦ ꯑꯩꯈꯣꯏꯒꯤ ꯕꯦꯠꯁꯔꯣ ꯅꯠꯇ꯭ꯔꯒ ꯑꯩꯒꯤ ꯁꯤꯅꯤꯌꯔꯔꯣ
ꯅꯪ ꯅꯣꯏꯒꯤ ꯕꯦꯁ ꯀꯨꯝꯕ ꯑꯣꯏꯔꯝꯃꯅꯤ
ꯑꯣ ꯑꯣ ꯑꯣ ꯑꯣ ꯐꯌꯦꯌꯦ ꯃꯥ ꯆꯠꯅꯤꯡꯅꯤꯡꯕ ꯆꯠꯄ ꯃꯥ ꯆꯠꯅꯤꯡꯅꯤꯡ ꯃ ꯂꯥꯏꯅ ꯆꯠꯄꯅ ꯐꯩꯌꯦ
ꯑꯣ ꯀ꯭ꯂꯥꯁ ꯏꯂꯚꯦꯟ ꯇꯨꯋꯜꯇ ꯆꯤꯡꯗ ꯇꯝꯕꯅꯦꯕ ꯆꯗ ꯑ ꯇꯞ ꯄꯥꯕ꯭ꯂꯤꯛ ꯁ꯭ꯀꯨꯜꯗ ꯆꯤꯡꯗ
ꯑꯣ ꯑꯗꯨꯗꯤ ꯑꯩꯈꯣꯏ ꯑꯩꯈꯣꯏ ꯃꯥꯟꯅꯕ ꯃꯥꯜꯂꯦꯀꯣ ꯂꯩꯐꯝꯗꯣ
ꯑꯇꯣꯞꯄ ꯑꯗꯨꯕꯨ ꯈꯨꯟꯗꯤ ꯇꯣꯡꯉꯥꯜꯂꯤꯀꯣ ꯈꯨꯟꯗꯤ
ꯑꯗꯣ ꯑꯁꯤ ꯁꯤ ꯁ꯭ꯀꯨꯜ ꯂꯩꯕꯁꯤ ꯁꯥꯏꯗꯔꯣ
ꯇ꯭ꯔꯤꯅꯤꯇꯤ ꯄꯕꯂꯤꯛ ꯁꯀꯨꯜ ꯈꯪꯗ꯭ꯔꯣ ꯆꯤꯡꯗ ꯂꯩ
ꯈꯪꯉꯦ ꯑꯗꯣ ꯑꯁꯤ ꯁ꯭ꯋꯥꯏꯗꯒꯤ ꯃꯤꯔꯣ ꯍꯥꯏꯕꯗꯪꯁꯨ
ꯑꯣꯏ ꯁ꯭ꯋꯥꯏꯗꯒꯤ ꯅꯠꯇꯦ ꯑꯩꯈꯣꯏꯗꯤ ꯇꯝꯄꯥꯛꯇꯒꯤꯅꯤ ꯇꯝꯄꯥꯛꯇꯄꯥꯛ ꯕꯥꯈꯥꯏꯁꯦ ꯁꯣꯨꯝ ꯗꯥꯝ ꯌꯥꯝ ꯑꯧꯕ ꯂꯩꯕꯗꯣ
ꯒ꯭ꯌꯥꯟ ꯇꯥꯔꯦ ꯒ꯭ꯌꯥꯟ ꯇꯥꯔꯦ ꯑꯗꯣ ꯅꯪꯅ ꯍꯧꯖꯤꯛ ꯍꯥꯏꯔꯤꯕ ꯑꯩꯒꯤ ꯁ꯭ꯀꯨꯜꯗ
ꯑꯥ
ꯑꯩꯒꯤ ꯂꯩꯐꯝꯅꯦꯕ
ꯑꯆꯥ ꯑꯆꯥ ꯑꯆꯥ ꯔꯪ ꯔ ꯀꯣꯏ ꯔꯀꯦ
ꯑꯍꯣꯏ ꯇꯥꯎꯟꯗꯗꯤ ꯅꯠꯇꯦ ꯑꯗꯨꯕꯨꯈꯨꯜꯗꯣꯀꯣ
ꯎꯝ ꯑꯩꯈꯣꯏ ꯏꯅꯦ ꯏꯅꯦꯒ ꯂꯩꯃꯤꯟꯅꯕꯅꯦꯕ ꯏꯆꯟꯅꯨꯄꯤꯗꯣ
ꯑ ꯍꯣꯏ ꯍꯣꯏ ꯊꯕꯅꯤ ꯁꯤ ꯁ꯭ꯀꯨꯜꯗꯣ
ꯑ ꯑꯁꯣꯝꯗ ꯒ꯭ꯔꯤꯟꯂꯦꯟꯗ ꯃꯦꯔꯤꯠ ꯇꯧꯔꯤꯕ
ꯍ ꯍ ꯍ ꯍꯣꯏ
ꯁꯣꯝꯗ ꯂꯩꯔꯤꯕ ꯑꯩ ꯁꯨꯝ ꯃꯔꯛ ꯃꯔꯛꯇ ꯂꯥꯛꯄꯅꯦ ꯅꯣꯏ ꯑꯩ ꯈꯨꯨꯟꯗꯥ
ꯑꯣ
ꯑꯦꯛꯆꯦꯟꯖ ꯊꯕꯛꯀꯤ ꯑꯦꯛꯆꯦꯟꯖꯀꯨꯝꯕꯀꯣ
ꯑꯣ
ꯆꯦꯟ ꯀꯥꯁꯕꯥ ꯊꯕꯛ ꯊꯕꯛꯀꯨꯝꯕ ꯑꯦꯄ꯭ꯂꯥꯏ ꯇꯧꯕ ꯃꯔꯛ ꯃꯔꯛꯇ ꯂꯩꯕꯅꯤ ꯑꯩ ꯂꯥꯛꯄꯅꯤ ꯑꯩ ꯃꯅꯤꯄꯨꯔ ꯂꯩꯔꯤꯛꯏꯉꯩꯗ
ꯑ ꯑ ꯑ
ꯑꯥ ꯑꯗꯨꯣꯕꯨ ꯋꯦꯗꯔꯗꯤ ꯋꯦꯗꯔꯗꯤ ꯌꯥꯝ ꯃꯔꯛ ꯃꯔꯛꯇ ꯏꯪꯉꯦ ꯃꯔꯛ ꯃꯔꯛꯇ ꯁꯥꯏꯀꯣ
ꯍꯣꯏ ꯑꯁ ꯋꯤꯟꯇꯔꯗ ꯑꯩ ꯑꯩꯁꯨ ꯍꯣꯁꯇꯦꯜ ꯏꯂꯦꯚꯦꯟ ꯇꯨꯋꯦꯜꯐꯇꯣ ꯇꯃꯦꯡꯂꯣꯡꯗ ꯑꯦꯛꯂꯥꯕꯤꯌꯥ ꯍꯥꯏꯅꯣ ꯈꯪꯕ꯭ꯔꯣ
ꯀꯩ ꯑ ꯀꯩ ꯀꯩ ꯑꯩꯩ ꯀꯣꯂꯦꯖꯗꯅꯣ
ꯀꯣꯂꯦꯖ ꯅꯠꯇꯦꯌꯦ
ꯀꯩꯁꯤ ꯀꯦꯟꯟ꯭ꯔꯗꯅꯣ
ꯑꯦꯀꯂꯥꯕꯤꯌꯥ ꯍꯥꯏꯗꯣ
ꯑ ꯍꯣ ꯑꯆꯥ ꯑꯆꯥ
ꯅꯣ ꯕꯤꯗ꯭ꯌꯥꯒꯤ ꯗꯤꯐ꯭ꯔꯦꯟ ꯇꯥꯏꯞꯇꯀꯣ ꯎꯝ ꯇꯥꯔꯤꯉꯩꯗ ꯑꯩꯈꯣꯏꯗꯣ ꯄꯨꯡ ꯄꯨꯡ ꯃꯔꯤꯗ ꯍꯧꯒꯒꯗꯕꯅꯦꯕ ꯑꯩꯈꯣꯏꯒꯤ ꯄꯤꯇꯤ ꯑꯣꯏꯅꯀꯣ
ꯎꯝ ꯑꯗꯨꯣꯅ ꯍꯛꯆꯥꯡ ꯌꯥꯝ ꯐꯅꯤꯡꯉꯥꯏꯅꯤ
ꯑ ꯑꯁ ꯑꯣ ꯏꯪ ꯃꯟꯕꯒꯤ ꯌꯥꯁꯨ ꯌꯥꯗꯕꯀꯣ
ꯑꯥ
ꯍꯥꯏꯕꯗꯤ ꯁ꯭ꯅꯣꯁꯨ ꯅꯠꯇꯦ ꯑꯗꯨꯕꯨ ꯈꯔ ꯈꯔ ꯇꯥꯕ ꯖꯥꯗꯣ ꯇꯥꯔꯦ ꯑꯩꯈꯣꯏ ꯇꯃꯦꯡꯂꯣꯡ ꯁꯥꯏꯗꯠꯇꯗꯤꯀꯣ
ꯍꯣꯏ ꯍꯣꯏ ꯑꯗꯣ ꯅꯨꯡꯉꯥꯏꯕꯅꯤ
ꯌꯥꯝ ꯃꯝꯂꯤꯉꯥꯏꯗꯒꯤ ꯃꯄꯥꯟꯗ ꯊꯣꯛꯑꯒ ꯄꯤꯇꯤꯒꯦ ꯍꯥꯏꯅ ꯑꯁ ꯇꯥꯕꯒꯤ ꯇꯨꯃꯦꯡꯂꯣꯡꯒꯤ ꯋꯦꯗꯔꯗꯤ ꯑꯁ ꯄꯦꯜꯂꯕꯅꯤ